ꯇꯥꯕꯔꫭ ꯇꯥꯕꯔꫭ
ꯎꯝ ꯇꯥꯏꯌꯦ ꯇꯥꯏꯌꯦ ꯅꯪꯗꯤ
ꯑꯩꯁꯨ ꯇꯥꯏꯌꯦ
ꯍꯧꯒꯠꯇ꯭ꯔꯤꯕꯣ
ꯑ ꯍꯧꯒꯠꯇꯔꯤꯌꯦ
ꯑꯁ ꯅꯨꯡꯉꯥꯏꯅꯦꯍꯩ ꯕꯣꯜꯒ ꯌꯦꯡꯕꯣ
ꯑꯁ ꯑꯉꯥꯡꯗꯨ ꯕꫭꯜ ꯌꯦꯡꯕꯒꯤꯀꯣ
ꯎꯝ
ꯑꯗꯨꯕꯨ ꯂꯣꯏꯕ ꯐꯥꯎꯗꯤ ꯑꯩ ꯌꯦꯡꯗ꯭ꯔꯦ ꯇꯨꯅꯤꯡ ꯃꯟꯕꯒꯤꯀꯣ
ꯎꯝ ꯉꯔꯥꯡꯗꯤ ꯎꯝ ꯄꯣꯇꯨꯒꯜ ꯐꯦꯟꯁꯦ ꯈꯔꯗꯤ ꯏ ꯀꯞꯄꯖꯥꯅꯤ
ꯍꫭꯏ ꯑꯩꯅ ꯍꯥꯏꯕꯗꯨ ꯆꯨꯝꯃꯦꯕ
ꯉꯔꯥꯡꯗꯤ ꯐꯦꯟꯁ ꯁꯤꯡꯗꯤ ꯌꯥꯝ ꯊꯃꯣꯏ ꯁꯣꯛꯄ ꯃꯥꯜꯂꯦꯕ
ꯍꯣꯏ ꯑꯩꯅ ꯍꯥꯏꯗꯣ ꯆꯨꯝꯃꯦꯕꯀꯣ ꯅꯨꯄꯤ ꯄꯣꯔꯇꯨꯒꯜ ꯐ꯭ꯔꯦꯟꯁꯀꯤ ꯅꯨꯄꯤ ꯈꯔꯗꯤ ꯀꯞꯀꯅꯤ ꯍꯥꯏꯕꯗꯣ ꯃꯤ ꯈꯔꯗꯤ ꯀꯞꯄꯦꯕ
ꯅꫭꯛꯅꯤꯡꯉꯦ ꯄꯣꯔꯇꯨꯒꯜ ꯐ꯭ꯔꯦꯟꯁ ꯅꯠꯇ꯭ꯔꯣ
ꯅꯪꯗꯤ ꯑꯩꯗꯤ ꯅꯠꯇꯦ ꯏꯁꯄꯦꯟ ꯏꯁꯄꯦꯅꯦ ꯑꯩꯗꯤ
ꯑꯣ ꯑꯗꯨꯗꯤ ꯅꯪꯗꯤ ꯍꯔꯥꯎ ꯍꯔꯥꯎꯅ ꯇꯨꯝꯃꯦꯅꯦ
ꯍꫭꯏ ꯑꯁ
ꯅꯪꯗꯤ ꯍꯔꯥꯎꯅ ꯇꯨꯝꯕꯒꯤ ꯍꯧꯖꯤꯛꯐꯥꯎ ꯇꯨꯝꯃ ꯂꯩꯔꯤꯅꯦꯕ ꯎꯝ
ꯎꯝ ꯑꯩꯅ ꯍꯧꯒꯠꯂꯛꯄꯗ ꯏꯁꯇꯦꯇꯁꯁꯤꯡꯗꫭ ꯄꯔꫭꯇꯨꯒꯜ ꯐꯦꯟꯁꯤꯡꯗꯨ ꯅꯨꯡꯁꯤꯕꯅꯤꯅꯦ
ꯍꯥꯔꯠ ꯕ꯭ꯔꯦꯛ ꯍꯥꯔꯠ ꯕ꯭ꯔꯦꯛꯀꯤ ꯏꯃꯣꯖꯤꯉꯥꯛꯇ ꯉꯥꯏꯔꯦꯕ ꯃꯣꯏꯒꯤꯗꯣ
ꯎꯝ ꯅꯪꯗꯤ ꯌꯦꯡꯗ꯭ꯔꯣ
ꯑꯩꯁ ꯑꯩꯗꯤ ꯀꯗꯥꯏꯗꯒꯤ ꯌꯦꯡꯗꯦ ꯑꯩ ꯕꯥꯎ ꯌꯦꯡꯗꯦ ꯑꯩꯗꯤ ꯁꯤ ꯁꯞꯄꯣꯔꯠ ꯇꯧꯋꯦ ꯍꯥꯏꯕꯁꯨ ꯂꯩꯇꯦ ꯇꯨꯝꯃꯦ ꯀꯗꯥꯏꯗꯒꯤ ꯕꯣꯜ ꯌꯦꯡꯅꯤꯡꯉꯥꯏ ꯇꯨꯝꯗ꯭ꯔ ꯂꯩꯕꯗꯣ
ꯑꯩꯗꯤ ꯄꯨꯡ ꯇꯔꯥ ꯄꯨꯡ ꯇꯔꯥ ꯑꯗꯥꯏꯗ ꯇꯨꯝꯃꯦ
ꯑꯣ
ꯌꯥꯝ ꯉꯟꯕꯗꯤ ꯑꯣꯏꯗꯦ ꯑꯁ ꯉꯁꯥꯏ ꯄꯨꯡ ꯃ ꯔꯤꯗꯒꯤ ꯍꯧꯒꯠꯈ꯭ꯔꯦꯗ ꯑꯩꯗꯤ
ꯑꯧ
ꯍꯧꯒꯠꯇ꯭ꯔꯗꯤ ꯌꯥꯗꯕ ꯎꯝ ꯍꯧꯒꯠꯇ꯭ꯔꯗꯤ ꯌꯥꯗꯕꯩ
ꯆꯥꯛ ꯏꯟꯁꯥꯡꯗꯤ ꯀꯅꯥꯅ ꯊꯣꯡꯅꯤ
ꯑꯥ ꯑꯩꯅꯦꯟ ꯊꯣꯡꯉꯥ ꯂꯩꯌꯦ
ꯎꯝ
ꯑꯩ ꯊꯣꯡꯗꯦ ꯀꯩꯅꯣ ꯇꯧꯕꯒꯤ ꯑꯉꯥꯡ ꯃꯁꯥ ꯁꯥꯕꯒꯤꯀꯣ
ꯍꯣꯏ
ꯄꯨꯔ ꯑꯗꯨꯝ ꯂꯩꯌꯦ ꯃꯥꯗꯣ ꯉꯔꯥꯡ ꯅꯨꯡꯗꯥꯡꯁꯨ ꯐꯖꯅ ꯇꯨꯝꯗꯕꯒꯤ ꯅꯨꯡꯗꯥꯡꯗꯁꯨ ꯐꯖꯅ ꯇꯨꯝꯗꯦꯕ ꯑꯗꯨꯝ ꯄꯣꯔꯒ ꯑꯗꯨꯝ ꯂꯩꯩꯕꯒꯤꯀꯣ
ꯑꯥ
ꯑꯌꯨꯛꯁꯨ ꯉꯟꯅ ꯑꯃꯨꯛ ꯍꯧꯒꯠꯄ ꯑꯗꯨ ꯊꯣꯡꯕ ꯌꯥ ꯗ꯭ꯔꯦ ꯑꯉꯥꯡ ꯀꯞꯄꯅꯤꯅ ꯃꯥ ꯑꯗꯨꯝ ꯊꯣꯡꯉ ꯂꯩꯌꯦ ꯉꯁꯤꯗꯤ ꯀꯥꯏ ꯆꯠꯀꯅꯤ ꯅꯣꯏꯗꯤ ꯅꯣꯏ ꯀꯥꯏ ꯆꯠꯀꯅꯤ ꯉꯁꯤꯗꯤ
ꯉꯁꯤꯀꯣ
ꯎꯝ
ꯀꯩꯅꯣꯗ ꯆꯠꯀꯅꯤ ꯑꯑ ꯂꯝꯕꯤ ꯊꯕꯛ ꯑꯃ ꯆꯠꯀꯅꯤ
ꯂꯝꯕꯤ ꯀꯩꯗꯧ ꯀꯩꯗꯧꯕ
ꯊꯕꯛ ꯑꯃ ꯆꯠꯀꯅꯤ ꯍꯥꯏꯕ
ꯑꯣ ꯑꯣ ꯑꯣ ꯑꯠꯆꯥ ꯆꯥ ꯅꯣꯏ ꯂꯧꯒꯨꯝꯕꯗꯤ ꯆꯠꯅꯗ꯭ꯔꯣ ꯆꯠꯂꯣꯏ ꯎꯝ
ꯆꯠ ꯉꯁꯤꯗꯤ ꯆꯪꯒꯅꯤ ꯍꯣꯏ
ꯑꯣ ꯅꯨꯃꯤꯠꯇꯤ ꯐꯒꯗꯕ ꯃꯥꯜꯂꯦ ꯉꯁꯤꯗꯤ ꯑꯩꯈꯣꯏꯔꯣꯝꯗꯗꯤ ꯉꯁꯥꯏꯁꯨ ꯅꯣꯡ ꯆꯨꯕꯅꯤꯅ ꯉꯁꯤꯗꯤ ꯈꯔ ꯏꯪꯉꯦ ꯅꯣꯏꯔꯣꯝꯗ ꯅꯣꯡ ꯆꯨꯕ꯭ꯔꯣ
ꯑꯥ ꯆꯨꯗꯦ
ꯎꯝ ꯉꯔꯥꯡꯗꯤ ꯆꯨꯗ꯭ꯔꯣ
ꯉꯔꯥꯡꯗꯤ ꯆꯨꯌꯦ
ꯑ ꯑꯌꯨꯛ ꯍꯧꯒꯠꯂꯝꯗꯥꯏ ꯑꯌꯨꯛ ꯉꯥꯜꯂꯛꯄ ꯀꯥꯟꯗꯁꯨ ꯆꯨꯋꯦ ꯁꯤꯗꯗꯤꯀꯣ ꯌꯥꯝ ꯀꯟꯅ ꯆꯨꯕꯗꯤ ꯅꯠꯇꯦ ꯑꯗꯣ ꯈꯔ ꯈꯔꯗꯤ ꯑꯗꯨꯝ ꯆꯨꯌꯦ ꯑꯗꯨꯒꯤ ꯅꯨꯡꯉꯥꯏꯌꯦ ꯅꯣꯡ ꯆꯨꯗ꯭ꯔꯗꯤ ꯌꯥꯝ ꯁꯥꯏꯌꯦ ꯂꯩꯕ ꯌꯥꯗꯦ ꯑꯌꯨꯛ ꯍꯦꯛ ꯍꯧꯒꯠꯄꯗꯒꯤ ꯁꯥꯕꯗꯣ ꯑꯗꯨꯝ ꯍꯧꯔꯦꯕ
ꯑꯧ ꯑꯦ ꯅꯪ ꯍꯥꯏꯔꯒ ꯍꯧꯖꯤꯛ ꯍꯧꯖꯤꯛꯇ ꯅꯣꯡ ꯇꯥꯔꯛꯑꯦ ꯈꯔ ꯈꯔ
ꯑꯣ ꯑꯁ ꯑꯩꯈꯣꯏꯔꯣꯝꯗꯒꯤ ꯑꯃꯨꯛ ꯂꯥꯛꯄ ꯑꯣꯏꯔꯝꯅꯤ ꯅꯣꯏꯗ
ꯍꯣꯏ ꯅꯣꯏꯔꯣꯝꯗꯨ ꯃꯊꯛꯇꯒꯤ ꯂꯥꯛꯇꯣꯏꯔ ꯑꯥ- ꯇꯝꯗꯩ ꯂꯛꯇꯣꯏꯔꯥ ꯆꯤꯡꯗꯒꯤ ꯂꯛꯇꯣꯏꯔꯥ ꯅꯣꯏꯁꯦ꯫
ꯑꯥ ꯀꯩꯅꯣ ꯅꯣꯡꯔꯣ
ꯍꯣꯏ
ꯈꯪꯗꯦꯗ ꯑꯩꯗꯤ ꯌꯦꯡꯕꯤꯗꯕꯅꯤꯅ ꯈꯪꯗꯦꯅꯦ ꯍꯥꯏꯗꯤ ꯎꯝ ꯃꯇꯝ ꯃꯇꯝ ꯑꯃꯨꯛ ꯃꯊꯛꯔꯣꯝ ꯆꯤꯡꯔꯣꯝꯗꯒꯤ ꯂꯥꯛꯄꯁꯨ ꯂꯩꯑꯦ ꯑꯃꯨꯛ ꯇꯝꯂꯣꯝꯗꯒꯤ ꯂꯥꯛꯄꯁꯨ ꯂꯩꯩꯅ
ꯍꯣꯏ
ꯆꯞ ꯃꯥꯟꯅꯗꯦꯕ ꯑꯗꯨ ꯉꯁꯤꯗꯤ ꯀꯥꯏꯗꯒꯤ ꯂꯥꯛꯄ꯭ꯔꯥꯗꯤ ꯈꯪꯗꯦ ꯎꯝ
ꯑꯩꯈꯣꯏꯗꯤ ꯇꯝ ꯇꯝꯄꯥꯛꯂꯣꯝꯗꯨꯒꯤ ꯅꫭꯡ‌ ꯂꯥꯛꯑꯗꯤ ꯑꯩꯈꯣꯏꯗ ꯌꯧꯕꯗ ꯈꯔ ꯋꯥꯠꯂꯦꯕꯀꯣ ꯑꯗꯨꯕꯨ ꯆꯤꯡ ꯂꯣꯝꯗꯒꯤ ꯂꯥꯛꯑꯗꯤ
ꯎꯝ
ꯑꯗꯨꯝ ꯁꯣꯏꯗꯕꯤꯗ ꯑꯗꯨꯝ ꯌꯧꯔꯅꯤ
ꯑꯝ ꯈꯪꯗꯦ ꯉꯁꯤꯗꯤ ꯈꯔꯣꯝꯗꯒꯤ ꯂꯥꯛꯕ꯭ꯔꯥ ꯌꯦꯡꯉꯤꯗ ꯑꯗꯣ ꯍꯟꯗꯛꯇꯤ ꯇꯝꯄꯥꯛꯇꯗꯤ ꯅꯣꯡ ꯇꯥꯗꯦꯗꯤ ꯍꯥꯏꯕꯅꯦ ꯑꯩꯈꯣꯏ ꯅꯍꯥꯟꯁꯨ ꯅꯍꯥꯟꯒꯤ ꯍꯞꯇꯥꯗꯁꯨ ꯑꯩꯈꯣꯏ ꯁ꯭ꯋꯥꯏꯁꯤꯗꯗꯤ ꯌꯥꯝ ꯅꯣꯡ ꯇꯥꯏꯌꯦꯕ ꯅꯨꯡꯗꯥꯡꯗꯒꯨꯝꯕꯁꯨ ꯑꯣ
ꯑꯝ
ꯌꯥꯝ ꯀꯟ ꯀꯟꯅ ꯇꯥꯔꯒ ꯎꯝ ꯇꯝꯄꯥꯛꯒ ꯍꯥ ꯇꯝꯄꯥꯛꯇꯗꯤ ꯅꯣꯡ ꯆꯨꯗꯦꯗ ꯑꯗꯨꯝ ꯍꯥꯏ ꯃꯣꯏꯗꯤ ꯆꯨꯔꯁꯨ ꯈꯖꯤꯛ ꯈꯖꯤꯛ ꯆꯨꯔꯤ ꯆꯨꯔꯤ ꯇꯧꯔ ꯇꯣꯛꯑꯦ ꯍꯥꯏ
ꯎꯝ
ꯑꯗꯣ ꯆꯤꯡ ꯂꯣꯝꯗꯗꯤ ꯂꯥꯛꯀꯗꯕꯗꯤ ꯃꯥꯜꯂꯦ ꯃꯣꯏꯗ ꯆꯨꯗ꯭ꯔꯗꯤꯀꯣ ꯑꯃꯨꯛ ꯇꯝꯄꯥꯛꯇꯗꯤ ꯅꯣꯡ ꯌꯥꯝ ꯈꯪꯗꯦꯗ ꯇꯝꯄꯥꯛꯁꯤ ꯕꯦꯔꯥꯗꯤ ꯕꯦꯔꯥꯅꯤ ꯅꯣꯡ ꯀꯟꯅ ꯇꯥꯔꯁꯨ ꯑꯃꯨꯛ ꯏꯁꯤꯡ ꯆꯥꯎꯔ ꯂꯩꯕ ꯌꯥꯗ ꯗꯕ ꯅꯣꯡ ꯆꯨꯗ꯭ꯔꯁꯨ ꯑꯃꯨꯛ ꯂꯧ ꯁꯨꯕꯁꯤꯡꯒꯤ ꯏꯁꯤꯡ ꯂꯩꯇꯕ
ꯎꯝ ꯃꯣꯏꯗꯤ ꯕꯤꯔꯥꯅꯦꯕ
ꯎꯝ ꯑꯃꯨꯛ ꯅꯣꯡꯁꯦ ꯅꯨꯃꯤꯠ ꯍꯨꯝꯅꯤꯒꯨꯝꯕ ꯈꯛꯇꯪ ꯑꯣꯏꯔꯁꯨ ꯈꯔ ꯀꯟꯅꯕꯨ ꯆꯨꯔꯗꯤ ꯃꯣꯏꯗꯤ ꯑꯗꯨꯝ ꯏꯁꯤꯡ ꯏꯆꯥꯎꯗꯣ ꯑꯗꯨ ꯅꯂꯥꯒꯤ ꯏꯁꯤꯡ ꯊꯣꯛꯄ ꯀꯩꯕꯣ
ꯑꯣ
ꯃꯣꯛꯄꯒ
ꯑꯝ
ꯑꯗꯣ ꯑꯩꯈꯣꯏꯗꯗꯤ ꯏꯁꯤꯡ ꯆꯥꯎꯔꯁꯨ ꯈꯔ ꯐꯩꯌꯦ ꯈꯔ ꯅꯥꯜ ꯅꯥꯜꯂꯦꯅ ꯃꯣꯏꯗꯤ ꯇꯜꯂꯦ ꯃꯣꯏ ꯔꯨꯝꯒꯤꯗꯨꯗꯤ ꯌꯥꯝ ꯃꯣꯠꯂꯦꯅ
ꯍꯣꯏ ꯃꯣꯏꯗꯤ ꯌꯥꯝ ꯃꯣꯠꯄꯒꯤꯀꯣ
ꯎꯝ ꯑꯗꯨ ꯏꯁꯤꯡꯗꯣ ꯑꯩꯁꯨ ꯍꯥꯟꯅ ꯑꯥꯗ ꯂꯩꯔꯝꯕꯒꯥꯟꯗ ꯇꯧꯋꯦꯕ ꯏꯁꯤꯡ ꯆꯥꯎꯕꯗꯨ ꯆꯠꯄ ꯌꯥꯗꯕꯅꯤꯅ ꯆꯠꯄꯤꯔꯒ ꯀꯣ
ꯍꫭꯏ
ꯍꯥꯀꯠ ꯍꯥꯀꯠ ꯆꯕ ꯑꯗꯨꯝ ꯊꯣꯛ ꯀꯜꯂꯦꯕ
ꯎꯝ
ꯗꯤꯇꯣꯜꯅ ꯖꯨ ꯀꯩꯅꯣ ꯇꯧꯔꯁꯨ ꯌꯥꯗꯦ ꯃꯣꯠꯄ ꯅꯤꯅꯀꯣ
ꯎꯝ
ꯇꯨ ꯀꯨꯠꯇꯤ ꯇꯨ ꯀꯨꯠ ꯆꯕꯅꯦ ꯍꯦ ꯌꯦꯡꯕꯥ ꯀꯥꯟꯗꯗꯤ ꯏꯁ
ꯎꯝ
ꯄꯥꯏ ꯂꯩꯇꯕꯒꯤ ꯆꯠꯄ ꯋꯥꯅꯦ
ꯍꯣꯏ ꯃꯥꯅꯤ ꯃꯥꯅꯤ ꯅꯪ ꯅ ꯍꯥꯏꯗ‌ꯣ ꯆꯨꯝꯃꯤ
ꯈꯣꯏ ꯆꯤꯡꯗ ꯈꯣꯏ ꯆꯤꯡꯗꯅꯦ ꯈꯔ ꯅꯨꯡꯉꯥꯏꯌꯦ ꯗꯨ ꯈꯣꯏ ꯆꯤꯡꯗ ꯀꯤꯕꯁꯤꯅ ꯂꯦꯟꯁ꯭ꯂꯥꯏꯠ ꯀꯟꯕꯒꯤ ꯀꯤꯕ ꯑꯃꯨꯛꯀ
ꯑ‌ꯣ
ꯏꯁꯤꯡ ꯆꯥꯎꯕꯗꯤ ꯈꯔ ꯃꯈꯩ ꯁꯦꯐ ꯇꯧꯕꯗꯨ ꯑꯥ ꯑꯦꯚꯥꯟꯇꯦꯁ ꯂꯩꯌ‌ꯦ ꯍꯥꯏꯕꯗꯤ ꯇꯞ ꯇꯞꯅ ꯆꯥꯎꯈꯠ ꯄꯅꯤꯅꯀꯣ ꯅꯣꯡ ꯆꯨꯔ ꯆꯥꯎꯕꯗꯨꯗꯤ ꯑꯗꯨ ꯂꯦꯟꯁ꯭ꯂꯥꯏꯗꯗꯤ ꯈꯨꯟꯗꯛꯇ ꯇꯧꯕꯅꯤꯅ ꯀꯤꯌꯦ
ꯎꯝ
ꯈꯣꯏ ꯔꯣꯝ ꯈꯣꯏ ꯔꯣꯝꯒꯤ ꯗꯤ ꯂꯝ ꯎꯝ ꯀꯩ ꯍꯥꯏꯁꯤꯔꯦ ꯂꯩꯕꯥꯛꯇꯣ ꯌꯥꯝ ꯐꯕ ꯑꯣꯏꯗꯦꯕ ꯑꯈꯣꯏ ꯍꯧꯖꯤꯛ ꯑꯩꯈꯣꯏꯒꯤ ꯌꯨꯝꯕꯨꯗꯤ ꯈꯔ ꯐꯩ ꯑꯗꯣ ꯃꯈꯣꯏꯗꯤ ꯃꯈꯥ ꯂꯀꯥꯏ ꯊꯛ ꯂꯀꯥꯏ ꯂꯩꯌꯦꯕꯀꯣ
ꯎꯝ
ꯃꯈꯥ ꯂꯩꯀꯥꯏꯗꯨ ꯂꯣꯏꯅ ꯂꯦꯟꯁ꯭ꯂꯥꯏꯠ ꯆꯠꯄ ꯃꯐꯝ ꯌꯨꯝꯒ ꯂꯣꯏꯅ ꯀꯥꯏꯕꯗꯨ
ꯑꯥ
ꯌꯥꯝ ꯌꯥꯝꯅ ꯆꯥꯎꯔ ꯇꯧꯋꯦꯕ ꯂꯥꯁ ꯏꯌꯥꯔꯁꯨ ꯑꯗꯨꯒꯤ ꯌꯨꯝ ꯇꯔꯨꯛ ꯇꯔꯦꯠꯇꯤ ꯔꯦꯂꯤꯐ ꯄꯤꯌ‌ꯦꯕ
ꯑꯥ
ꯌꯨꯝꯗꯨ ꯂꯩꯕ ꯌꯥꯗꯕꯒꯤꯀꯣ
ꯑꯥ ꯍ
ꯗꯨꯒꯤ ꯅꯣꯡ ꯀꯟꯅ ꯇꯨꯔꯁꯨ ꯋꯥꯈꯜꯗꯤ ꯋꯥꯏ ꯁꯣꯝꯗꯁꯨ ꯑꯈꯣꯏꯗꯤ
ꯎꯝ
ꯑꯗꯨ ꯈꯨꯟꯗꯛꯇ ꯆꯠꯈ꯭ꯔꯗꯤ ꯕꯦꯔꯥ ꯀꯥꯔꯅꯤꯕ
ꯍꯣꯏ ꯃꯥꯅꯤ ꯃꯥꯅꯤ ꯑꯗꯨ ꯉꯁꯤ ꯅꯪ ꯀ‌ꯣꯡꯃꯥ ꯀꯥꯏꯗ ꯆꯠꯀꯅꯤ ꯌꯨꯝ ꯌꯨꯝꯗ ꯂꯩꯒꯅꯤ
ꯑꯩ ꯉꯁꯤꯁꯦ ꯑꯩ ꯕꯖꯥꯔꯔꯣꯝ ꯀꯨꯝꯒꯖꯕ ꯃꯥꯜꯂꯦ ꯉꯁꯤꯗꯤ
ꯑꯣ ꯆꯠꯊꯣꯛ ꯆꯠꯆ‌ꯣꯝꯗꯥ ꯌꯥꯕ꯭ꯔꯥ
ꯑꯥ ꯑꯈꯣꯏꯗꯤ ꯎꯝ ꯌꯥꯏꯌꯦꯅ ꯕꯖꯥꯔꯗꯣ ꯌꯥꯝ ꯂꯥꯞꯄ ꯑꯣꯏꯗꯦ ꯀꯤꯂꯣꯃꯤꯇꯔ ꯑꯃꯥ
ꯀꯤꯂꯣꯃꯤꯇꯔ ꯑꯃꯥ
ꯎꯝ
ꯑꯗꯨꯗꯤ ꯈꯣꯡꯅ ꯆꯜꯂꯣ
ꯈꯣꯡꯅꯁꯨ ꯆꯠꯂꯦꯗ ꯑꯗꯨ ꯑꯩꯈꯣꯏꯗꯤ ꯑꯩꯗꯤ ꯈꯣꯡꯅ ꯆꯠꯂꯣꯏ ꯇꯜꯂꯦ ꯄꯥꯏ ꯂꯩꯇ꯭ꯔ ꯀꯥꯟꯗꯗꯤ ꯆꯠꯂꯦ ꯗꯨ ꯎꯝ ꯒꯥꯔꯤꯅ ꯆꯠꯂꯦ ꯗꯨꯝ
ꯎꯝ ꯅ‌ꯣꯏꯅꯞ ꯎꯝ ꯀꯤꯂꯣꯃꯤꯇꯔ ꯑꯃꯗꯤ ꯏꯁ ꯂꯥꯞꯇꯦꯍꯦ
ꯍꯦꯍꯦ ꯅꯣꯏꯗꯤ ꯕꯖꯥꯔ ꯕꯖꯥꯔ ꯕꯖꯥꯔ ꯌꯥꯝ ꯅꯛꯄ꯭ꯔꯣ
ꯀꯤꯂꯣꯃꯤꯇꯔ ꯎꯝ ꯇꯔꯥꯒ
ꯕꯖꯥꯔꯕꯨ
ꯇꯔꯥꯒ ꯁꯤꯁ ꯑꯥ ꯇꯔꯨꯛ ꯇꯔꯥꯇꯔꯨꯛ ꯍꯣꯏ
ꯑꯥꯏ ꯌꯝ ꯂꯥꯞ ꯄꯦ ꯅꯛ ꯑꯗꯨ ꯅꯣꯏ ꯕꯖꯥꯔ ꯆꯠꯄꯗꯤ ꯅꯣꯏ ꯕꯖꯥꯔ ꯆꯠꯄꯗꯣ ꯒꯥꯔꯤꯗ ꯅꯠꯇ꯭ꯔꯗꯤ ꯆꯠꯂꯝꯃꯣꯏ
ꯎꯝ ꯒꯥꯔꯤ ꯅꯠꯇꯗꯤ ꯈꯣꯡꯅꯗꯤ ꯆꯠꯄꯗꯤ ꯉꯝꯃꯣꯏꯗ
ꯎꯝ ꯈꯣꯡꯅ ꯆꯠꯂꯗꯤ ꯇꯣꯛ ꯂꯩ ꯑꯥ ꯇꯨꯝꯃꯨꯗꯣꯏꯅꯦꯕ ꯑꯥ ꯕꯖꯥꯔꯗ
ꯑꯦꯁ ꯇ꯭ꯔꯥꯇꯔꯨꯛ ꯍꯥꯏꯁꯤ ꯂꯥꯞ ꯇ꯭ꯔꯕꯅꯦꯍꯦ ꯗꯨꯝ ꯌꯥꯝꯅꯦ
ꯏꯁ ꯂꯥꯞꯄꯦꯍꯦ ꯑꯩꯈꯣꯏꯗꯤ ꯑꯩꯈꯣꯏꯒꯤ ꯐꯥꯎ ꯇꯜꯂ ꯀꯥꯟꯁꯤꯗ
ꯅꯣꯏ ꯀꯤꯂꯣꯃꯤꯇꯔ ꯑꯃꯈꯛꯇꯔꯥꯅꯦ
ꯑꯃ ꯈꯠꯇꯅꯦ
ꯑꯣ ꯑꯗꯨꯗꯤ ꯑꯁ ꯅꯣꯏ ꯑꯗꯨ ꯅꯨꯡꯉꯥꯏꯔꯝꯃꯅꯤ
ꯎꯝ ꯅꯨꯡꯉꯥꯏꯌꯦ ꯅꯨꯡꯉꯥꯏꯌꯦ ꯑꯞ ꯗꯥꯎꯟ ꯈꯣꯡꯅꯁꯨ ꯑꯗꯨꯝ ꯆꯠꯂꯦꯗꯣ ꯑꯣꯇꯣꯅꯁꯨ ꯑꯌꯥꯝꯕ ꯆꯠꯅꯩꯌꯦꯗ ꯍꯧꯖꯤꯛꯇꯤ
ꯎꯝ ꯅꯪꯗꯤ ꯕꯖꯥꯔ ꯆꯄꯗ ꯀꯔꯤ ꯒꯔꯤꯅ ꯍꯦꯟꯅ ꯅꯨꯡꯉꯥꯏꯒꯦ ꯆꯠꯄꯗꯣ
ꯑꯣꯇꯣꯔꯥ ꯒꯥꯔꯤ ꯃꯆꯥ ꯎꯝ
ꯒꯔꯤ ꯃꯆꯥꯁꯨ ꯑꯣꯇꯣꯁꯨ ꯆꯞ ꯃꯥꯟꯅꯩꯗ ꯑꯗꯨꯕꯨꯗꯤ ꯑꯗꯨ ꯂꯝꯕꯤ ꯁꯥꯡꯕ ꯆꯠꯄꯒꯨꯝꯕꯗꯤ ꯑꯩꯗꯤ ꯑꯥ ꯑꯣꯇꯣꯕꯒꯨꯝꯕ ꯍꯤꯍꯤ ꯀꯦꯝꯄꯔꯒꯤ ꯀꯦꯝꯄꯔꯒꯨꯝꯕ ꯍꯥꯍꯥ
ꯑꯥ ꯃꯅꯤꯡꯗꯅ ꯅꯞ
ꯑꯥꯎ ꯃꯅꯤꯡꯗ ꯍꯤꯍꯤ ꯅꯨꯡꯁꯤꯠ ꯅꯨꯡꯁꯤꯠ ꯆꯥꯔ ꯆꯠꯄꯗꯣ ꯑꯍꯝ
ꯑꯗꯨ ꯅꯨꯡꯉꯥꯏꯌꯦꯕ
ꯐꯨꯟ ꯐꯨꯟ ꯃꯔꯛꯇ ꯑꯗꯨ ꯅꯦ ꯑꯩ ꯎꯝ ꯒꯥꯔꯤ ꯑꯐꯥ ꯑꯐꯥꯕ ꯀꯥꯔ ꯐꯖ ꯐꯖꯕꯒ ꯆꯠꯂꯗꯤ ꯂꯣꯏꯔꯦ ꯑꯣꯕꯗ ꯁꯤꯔꯅꯤ ꯌꯧꯕꯗ
ꯎꯝ
ꯑꯩ ꯀꯩꯅꯣ ꯇꯧꯋꯦꯕ ꯎꯝ ꯏꯆꯦ ꯂꯨꯍꯣꯡꯕ ꯑꯃ ꯂꯩꯌꯦꯕꯀꯣ ꯏꯆꯦꯗꯣ ꯀꯩꯅꯣꯅꯦꯕ ꯑꯥꯗ ꯂꯝ ꯈꯔ ꯊꯥꯞꯅ ꯂꯨꯍꯣꯡꯕ
ꯒꯥꯏ
ꯆꯤꯡꯗ ꯑꯗꯨꯗ ꯆꯠꯄꯗꯨ ꯎꯝ ꯑꯩꯗꯤ ꯃꯥꯒꯤ ꯃꯅꯥꯎ ꯅꯨꯨꯄꯤ ꯍꯦꯛ ꯄꯣꯛꯃꯤꯟꯅꯕꯅꯤꯅ ꯃꯤꯅ ꯒꯥꯔꯤ ꯐꯖꯕꯗ ꯐꯝꯃꯣ ꯍꯥꯏꯌꯦꯕ ꯑꯩꯅ ꯑꯁ ꯑꯩꯗꯤ ꯐꯖꯕꯗ ꯐꯝꯅꯤ ꯀꯦꯝꯄꯔꯗ ꯐꯝꯒꯦ ꯍꯥꯏꯔꯀꯣ
ꯎꯝ
ꯀꯦꯝꯄꯔꯗ ꯐꯝꯔꯒ ꯆꯤꯡ ꯑꯣꯏꯕꯅꯤꯅ ꯌꯧꯕ ꯀꯥꯟꯗꯗꯤ ꯂꯣꯏꯔꯦ ꯑꯩꯒꯤ ꯃꯥꯏꯗꯣ ꯎꯐꯨꯟꯅ ꯌꯦ ꯎꯝ ꯎꯒꯦꯐꯥꯎ ꯌꯥꯗ꯭ꯔꯕꯅꯦ
ꯑꯥꯑ
ꯎꯄꯥꯏ ꯂꯩꯇꯦ ꯅꯨꯄꯤ ꯐꯝꯕ ꯌꯥꯗꯕꯁꯦ ꯂꯝꯁꯥꯡ ꯆꯠꯄ ꯌꯥꯗꯦꯕ
ꯑꯥꯡ ꯃꯥꯅꯤ ꯃꯥꯅꯤ
ꯑꯗꯨꯒꯤ ꯑꯩ
ꯂꯝꯁꯥꯡ ꯆꯠꯄꯖꯤꯀꯣ ꯂꯝꯕꯤꯗꯣ ꯈꯔ ꯀꯣꯅꯔꯒꯨꯝꯕ ꯌꯥꯝꯃꯗꯤ ꯀꯣꯛ ꯉꯥꯎꯕꯅꯦꯕ
ꯗꯨꯅꯦ ꯒꯨꯂꯥꯏ ꯌꯥꯝꯃꯗꯤ ꯌꯥꯗ꯭ꯔꯦ ꯍꯦꯟꯅꯥ ꯌꯥꯗ꯭ꯔꯦ ꯑꯗꯨ ꯂꯝꯕꯤ ꯐꯠꯇꯕꯀꯣ ꯀ꯭ꯔꯣꯛ ꯀ꯭ꯔꯦꯛ ꯀ꯭ꯔꯣꯛ ꯀ꯭꯭ꯔꯦꯛ ꯇꯧꯕꯗꯗꯤ ꯑꯃꯨꯛꯀ ꯅꯨꯡꯉꯥꯏ
ꯍꯛꯆꯥꯡ ꯍꯥꯑ ꯑꯗꯨꯅ ꯑꯩꯗꯤ ꯏꯃꯥꯏ ꯂꯝꯕꯤ ꯌꯥꯝ ꯀꯣꯏꯂꯥꯁꯀꯨꯝꯕ ꯊꯥꯕꯗꯣ ꯌꯥꯗꯦ ꯑꯩꯗꯤ ꯀꯣꯛ ꯉꯥꯎꯒꯜꯂꯦ
ꯑꯥꯁ ꯉꯁꯤꯁꯦ ꯅꯣꯡ ꯆꯨꯔꯗꯤ ꯀꯔꯤ ꯍꯥꯏꯕ
ꯂꯝꯕꯤ ꯐꯕ꯭ꯔꯣ ꯍꯥꯏꯕ
ꯍꯣꯏ ꯑꯩꯈꯣꯏꯗꯤ ꯂꯝꯕꯤ ꯐꯩꯌꯦ
ꯎꯪꯎꯪ ꯕꯖꯥꯔ ꯕꯖꯥꯔ ꯂꯥꯛꯄꯁꯨ ꯕꯖꯥꯔ ꯂꯥꯛꯄꯁꯨ ꯂꯝꯕꯤ ꯐꯥꯔꯗꯤ ꯑꯗꯨꯝ ꯅꯨꯡꯉꯥꯏꯔꯝꯒꯅꯤꯅ
ꯑꯥ
ꯃꯤ ꯈꯔꯗꯤ ꯂꯝꯕꯤ ꯐꯠꯇꯕꯒꯤ ꯈꯣꯡꯅ ꯆꯠꯍꯜꯂꯦ